ꯇꯥꯔꯕꯣ
ꯇꯥꯔꯦ ꯇꯥꯔꯦ ꯃꯥꯏ ꯑꯦꯀꯥꯎꯟꯗꯣ
ꯑꯥ
ꯌꯥꯗ꯭ꯔꯦꯅ ꯇꯧꯔꯦ ꯃꯆꯦ ꯑꯣꯏꯁꯨ ꯈꯪꯗꯦꯗꯅꯦ ꯃꯥꯏ ꯑꯦꯀꯥꯎꯟ ꯄꯥꯏꯕꯗꯣ ꯁ꯭ꯀꯣꯂꯔꯁꯤꯞꯀꯤ ꯀꯩꯅꯣ ꯇꯧꯕꯩꯅꯦꯅꯥ ꯑꯗꯨꯗꯨꯒ ꯉꯁꯤꯁꯤꯅ ꯀꯃꯥꯏꯅ ꯇꯧꯏꯤ ꯍꯥꯏ ꯑꯦꯀꯥꯎꯟꯗꯣ ꯃꯥꯏ ꯖꯤꯄꯦꯗꯣ ꯍꯥꯡ ꯌꯥꯗ꯭ꯔꯕ
ꯎꯝ
ꯑꯗꯨꯗꯨꯒ ꯃꯆꯦ ꯑꯣꯏꯅ ꯄꯥꯏ ꯂꯩꯔꯝꯝꯕ ꯃꯥꯏ ꯑꯦꯀꯥꯎꯟꯗꯨꯅ ꯑꯝ
ꯀꯃꯥꯏꯅ
ꯑꯗꯨꯅꯦ ꯈꯪꯗꯦ ꯍꯥꯏꯁꯦ ꯀꯃꯥꯏꯅ ꯃꯥꯅꯗꯤ ꯁꯥꯏꯅ ꯈꯜꯂꯤꯕꯅꯦ ꯉꯁꯥꯏꯗꯒꯤ ꯃꯀꯣꯛꯀ ꯁꯥꯗꯅ ꯑ ꯀꯔꯤ ꯀꯔꯤ ꯀꯔꯤ ꯍꯨꯔꯥꯟꯒꯤꯕ ꯃꯤꯗꯨꯅ ꯆꯪ ꯗꯅ ꯈꯣꯠꯇꯅ ꯃꯆꯦꯗ ꯑꯗꯨꯝ ꯀꯩꯅꯣꯗꯣ ꯊꯥꯖꯤꯜꯂꯤꯅꯤ ꯂꯨꯄꯥ ꯂꯤꯁꯤꯡ ꯑꯃ ꯊꯥꯖꯤꯜꯂꯤꯅꯤ ꯑ ꯍꯥꯏꯗꯤ ꯐꯪꯉꯦ ꯗꯣ ꯏꯁꯀꯣꯂꯔꯁꯤꯞ ꯐꯪꯉꯦꯗꯣ ꯈꯪꯅꯕ ꯖꯤꯄꯦꯗꯣ ꯄꯥꯏꯌꯦꯗꯣ ꯈꯪꯅꯕꯅꯤꯀꯣ ꯀꯌꯥꯝ ꯃꯨꯛ ꯋꯥꯈꯜ ꯌꯥꯝ ꯁꯥꯒꯠꯂꯝꯃꯦ ꯑꯗꯨꯗꯨꯒ ꯂꯥꯁꯇ ꯐꯣꯟ ꯇꯧꯔ ꯍꯪꯉꯦ ꯑꯗꯨꯗꯨꯒ ꯃꯆꯦ ꯑꯣꯏꯅ ꯄꯥꯏ ꯑꯣꯏ ꯂꯩꯔꯝꯃꯦ ꯑꯗꯨ ꯀꯃꯥꯏꯅ ꯄꯥꯏꯅꯣ ꯈꯪꯗꯦꯕ ꯃꯑꯣꯡ ꯑ ꯀꯩꯅꯣ ꯀꯥꯔꯗꯁꯨ ꯃꯥꯡꯉꯦꯗꯅ ꯑꯗꯨꯗꯨꯒ ꯃꯣꯏ ꯆꯦ ꯑ ꯀꯩꯅꯣꯅ ꯔꯣꯁꯤꯕꯤꯅꯥꯅ ꯃꯣꯏ ꯆꯦꯗ ꯄꯩꯁꯥ ꯂꯨꯄꯥ ꯂꯤꯁꯤꯡ ꯑꯃ ꯊꯥ ꯂꯩꯔꯝꯃꯦꯕ ꯃꯥꯏ ꯑꯦꯀꯥꯎꯟꯗꯨꯗꯒꯤ ꯑꯗꯨ ꯀꯃꯥꯏ ꯊꯥꯏꯅꯣ ꯈꯪꯗꯦꯕ ꯉꯛꯇ꯭ꯔꯣ ꯀꯥꯔꯗ ꯌꯥꯎꯗ꯭ꯔꯗꯤ ꯖꯤꯄꯦ ꯄꯥꯏ ꯌꯥꯗꯦꯗꯅ
ꯃꯣꯏ ꯑꯩꯅ ꯍꯥꯢꯗꯤ ꯅꯠꯇꯦ ꯍꯥꯢꯔꯗꯤ ꯃꯣꯏ ꯆꯦ ꯍꯣꯏꯗ ꯍꯪꯕ ꯀꯥꯟꯗ ꯀꯃꯥꯏꯅ ꯄꯥꯏꯅꯦ ꯍꯥꯏꯔꯛꯀꯦ
ꯈꯔ ꯄꯥꯏꯗꯦ
ꯀꯦꯕ
ꯑꯗꯨ ꯈꯪꯗꯦ ꯃꯥ ꯍꯥꯏꯔꯛꯇ꯭ꯔꯦ ꯑꯗꯨꯝ ꯃꯣꯏ ꯁꯥꯎꯅꯗꯅ ꯐꯣꯟ ꯊꯝꯒ꯭ꯔꯒꯨꯝ ꯇꯧ
ꯄꯩꯁꯥ ꯊꯥꯔꯛꯑꯣ ꯍꯥꯏꯔꯨꯕꯗ ꯂꯨꯄꯥ ꯃꯉꯥ ꯊꯥꯔꯛꯀꯦ ꯍꯥꯏꯌꯦ ꯑꯦꯁꯤ ꯀꯔꯤ
ꯑꯁ ꯅꯨꯡꯉꯥꯏꯇꯦꯅꯦ ꯀꯁꯨꯂꯥꯗ ꯑꯩꯅꯅꯦ ꯉꯁꯥꯏꯅꯦ ꯑꯩꯒꯤ ꯄꯩꯁꯥ ꯆꯪꯉꯛꯑꯦꯅꯅꯦ ꯑꯩꯒꯤ ꯄꯥꯛ ꯄꯥꯛꯁꯤꯗꯥꯅꯁꯨ ꯍꯦꯛ ꯇꯧꯔꯛꯑꯦꯕꯀꯣ ꯁꯥꯟꯅꯁꯦꯅ ꯁꯤꯒꯤꯖꯦ ꯑ
ꯎꯝ ꯎꯝ
ꯇ꯭ꯔꯥꯅ ꯍꯪꯉꯨꯕ ꯑꯩꯅ ꯑꯗꯣ ꯃꯥꯗꯤ ꯖꯤꯄꯦ ꯆꯪ ꯌꯥꯗ꯭ꯔꯦꯅ ꯍꯥꯏꯔꯛꯑꯦꯕ ꯉꯁꯥꯏ
ꯎꯝ ꯌꯥꯗ꯭ꯔꯝꯅꯦ ꯇꯥꯏꯌꯦ ꯇꯥꯏꯌꯦ ꯇꯥꯗꯕ꯭ꯔꯣ
ꯑꯣ ꯑꯣ ꯇꯥꯔꯦ ꯇꯥꯔꯦ ꯅꯪ ꯇꯥꯔꯕꯣ ꯍꯥꯎ ꯇꯥꯔꯦ ꯇꯥꯔꯦ
ꯀꯌꯥ ꯆꯪꯉꯛꯄ ꯀꯑ ꯀꯌꯥ ꯆꯪ
ꯄꯩꯁꯥꯕꯨꯗꯤ ꯆꯥꯝꯃꯒ ꯀꯨꯟꯊ꯭ꯔꯥꯍꯨꯝꯗꯣꯏ ꯆꯪꯉꯦ ꯉꯁꯤ
ꯐꯣꯟ ꯀꯌꯥꯔꯛ ꯇꯧꯕꯩ ꯑꯃ ꯑꯅꯤꯔꯛ
ꯑꯣ
ꯑꯥ ꯑꯃꯨꯛꯅ ꯑꯩꯅ ꯇꯧꯕ ꯑꯃꯨꯛꯅ ꯃꯥꯅ ꯇꯧꯔꯛꯄ
ꯑꯣ ꯑꯩꯁꯨ ꯉꯁꯤ ꯑꯃ ꯑꯃꯨꯔꯛ ꯆꯪꯉꯦ ꯂꯨꯄꯥ ꯁꯚꯦ
ꯑꯗꯨꯨꯝ ꯇꯧꯕ
ꯑꯣ ꯈꯪꯗꯦ ꯃꯥꯥꯏ ꯉꯁꯥꯏ ꯃꯥ ꯉꯔꯥꯡꯒꯗꯤ ꯇꯧꯁꯦꯅ ꯍꯥꯏꯔꯝꯕꯅꯦ ꯑꯗꯩ ꯑꯩꯅ ꯍꯌꯦꯡ ꯑꯣꯏꯅ ꯇꯧꯔꯁꯤꯒ ꯍꯥꯏꯔꯝꯃꯤꯗꯣ ꯉꯁꯤ ꯌꯥꯗ꯭ꯔꯦ ꯍꯧꯖꯤꯛ ꯇꯧꯗꯣꯁꯨ ꯃꯥ ꯄꯥꯏꯔꯛꯑꯔꯣꯏ ꯍꯧꯖꯤꯛꯇꯤ ꯍꯣꯔꯦꯟ ꯄꯨꯡ ꯕꯥꯔꯣꯐꯧꯅꯤ ꯃꯣꯏ ꯊꯥꯗꯧꯔꯤ ꯂꯥꯏꯕꯁꯦ ꯑꯩ ꯉꯁꯤ ꯈꯔ ꯆꯪꯉꯦ ꯇꯗ꯭ꯔꯣ ꯗꯤꯕꯤꯀꯥ
ꯇꯤ
ꯉꯁꯤ ꯆꯪꯉꯤ ꯉꯁꯤ ꯑꯩꯁꯨ ꯈꯔ
ꯑꯥ ꯅꯪꯪꯪꯅ ꯀꯅꯥ ꯇꯥꯗ꯭ꯔꯣ ꯅ ꯇꯥꯌꯦ ꯑꯩꯗꯤ ꯐꯖꯟ ꯇꯥꯏꯌꯦ
ꯑꯩꯁꯨ ꯇꯥꯏ ꯅꯪꯒꯤ ꯅꯪꯒꯤ ꯑꯃꯃꯨꯛ ꯇꯥꯔꯛꯇꯕ ꯅꯦꯠꯇꯣ ꯅꯨꯡꯉꯥꯏ
ꯅꯥ ꯑꯩꯈꯣꯏ ꯌꯨꯝꯁꯦ ꯈꯔ ꯅꯨꯡꯉꯥꯏꯇꯕꯅꯤ ꯑꯗꯨꯅꯅꯦ
ꯃꯄꯥꯟꯗꯕꯨꯗꯤ ꯐꯝꯃꯤ ꯀꯩꯒꯤꯅꯤ ꯍꯥꯏꯒꯦꯕ ꯃꯣꯏꯕꯥꯅꯤꯅ ꯀꯨꯏꯅ ꯀꯨꯏꯅ ꯂꯥꯏꯞ ꯊꯥꯏꯗꯣ ꯑꯩꯒꯤ ꯅꯦꯠ ꯌꯥꯗ꯭ꯔꯤꯔꯥ ꯅꯪꯒꯤ ꯌꯥꯗ꯭ꯔꯤꯔꯥ ꯈꯪꯗꯦꯗ ꯑꯃꯨꯛ ꯑꯃꯨꯛ ꯇꯠꯂꯤꯗ ꯌꯥꯗ꯭ꯔꯦ
ꯈꯪꯗꯤ ꯇꯠꯂꯦ ꯑꯃꯨꯃꯨ ꯑꯩꯁꯨ
ꯎꯝ
ꯅꯪꯒꯤꯗꯤ ꯅꯪ ꯑꯦꯃꯤꯁꯟꯗꯤ ꯀꯃꯥꯏ ꯇꯧꯔꯕ
ꯑꯈꯣꯏ ꯃꯣꯏ
ꯎꯝ ꯅ ꯑꯥ ꯇꯝꯃꯣꯏꯗꯤ
ꯁꯤ ꯑꯦꯝꯒꯤ ꯂꯣꯏꯗ꯭ꯔꯤ ꯍꯧꯗ ꯉꯥꯏ ꯇꯥꯔꯤꯌꯦ ꯅꯇ꯭ꯔꯒ ꯔꯦꯖꯤꯁꯇ꯭ꯔꯦꯁꯟ ꯀꯩꯀꯥꯒꯤ ꯍꯥꯏꯅꯔꯛꯇꯣꯏ ꯑꯣꯏꯔꯝꯒꯅꯤꯌꯦ
ꯊꯦꯡꯗ꯭ꯔꯣ ꯑꯗꯨꯗꯤ
ꯄꯥꯎ ꯇꯥꯗ꯭ꯔꯦꯗ ꯑꯦꯗꯃꯤꯁꯟꯒꯤꯒ ꯑꯗꯨꯒꯤ ꯃꯇꯨꯡꯗ ꯑꯦꯗꯃꯤꯁꯟ ꯇꯧꯗꯧ ꯑꯣꯏꯔꯝꯒꯅꯤ
ꯎꯝ
ꯗ꯭ꯔꯒꯤ
ꯑꯩꯈꯣꯏꯗꯤ ꯑꯃꯨꯛ ꯁꯥꯏꯅ ꯑꯃꯨꯛ ꯍꯥꯏꯔꯤꯅꯦ
ꯑꯦ ꯑꯗꯨꯒ ꯇꯥꯟꯊꯣꯛ ꯈꯣꯇꯣꯛꯄ ꯃꯌꯥꯝ ꯑꯃꯨꯛ ꯂꯥꯛ
ꯇꯥꯟꯊꯣꯛꯇꯣꯏꯅꯦ ꯐꯣꯔꯠ ꯌꯔ ꯐꯣꯔꯠ ꯌꯔ ꯇꯝꯕꯗꯣ ꯀꯩꯅꯣ ꯇꯧꯔꯗꯤ ꯕꯦꯛ ꯆꯥꯔꯗꯤ ꯇꯝꯕ ꯌꯥꯔꯣꯏ ꯈꯣꯠꯂꯣꯏꯅ ꯉꯁꯥꯏ ꯅꯣꯇꯤꯁ ꯊꯣꯛꯂꯛꯑꯦꯅꯦ ꯉꯁꯥꯏꯗ ꯉꯔꯥꯡꯂ ꯀꯩꯅꯣꯝꯃ
ꯀꯃꯥꯏꯅ ꯇꯧꯗꯣꯏꯅꯣ ꯈꯪꯗꯦ ꯎꯝ ꯉꯁꯥꯏꯔ ꯀꯩꯅꯣ ꯉꯔꯥꯡꯂ ꯊꯣꯛꯂꯛꯄꯗꯨ ꯊꯣꯛꯂꯛꯄꯅꯦ ꯅ ꯀꯔꯤ ꯀꯔꯤ ꯀꯔꯤ ꯀꯔꯤ ꯀꯔꯤ ꯀꯔꯤ ꯑꯝ ꯃꯃꯥꯡꯗ ꯕꯦꯛ ꯆꯥꯈ꯭ꯔꯗꯤ ꯃꯈꯥ ꯇꯥ ꯇꯝꯊꯕ ꯌꯥꯔꯔꯣꯏ ꯈꯣꯜꯂꯔꯣꯏ ꯐꯣꯔꯠ ꯌꯔ ꯇꯝ ꯇꯝꯕ ꯌꯥꯔꯣꯏ ꯈꯣꯠꯂꯣꯢ ꯁꯤꯛꯁ ꯁꯦꯃꯤꯁꯇꯔꯗ ꯆꯥꯔꯗꯤ ꯇꯝꯕ ꯌꯥꯔꯣꯏꯗꯣꯏꯅꯦꯕ ꯑꯗꯣ ꯄꯦꯟꯗꯦ ꯇ ꯑꯣꯏꯕ
ꯑꯗꯨꯝ ꯇꯝꯍꯜꯂꯤ ꯉꯥꯛꯇ ꯅꯠꯇ꯭ꯔ
ꯃꯥꯅꯦ
ꯆꯍꯤ ꯑꯍꯨꯝ
ꯑꯗꯨ ꯑꯩꯅ ꯍꯥꯏꯗꯤ ꯃꯛ ꯃꯈꯥ ꯃꯈꯥ ꯇꯝꯊꯗꯧꯅꯤ ꯗꯨꯝ ꯇꯝꯊꯍꯟ ꯌꯥꯔꯤꯄꯣꯠꯅꯤ ꯍꯥꯏꯕ
ꯑꯧ ꯐꯣꯔꯠ ꯌꯥꯔ ꯇꯛꯇꯅꯕꯒꯤꯅꯦꯕ ꯃꯣꯏ ꯏꯂꯤꯗꯣ
ꯃꯥꯅꯦ
ꯍꯥꯏꯗꯤ ꯍ ꯍꯥꯟꯅꯗꯩꯁꯨ ꯁꯨꯃꯥ ꯍꯥꯏꯗꯅ ꯑꯣꯖꯥ ꯍꯣꯏ ꯀꯥ ꯐꯖꯟ ꯂꯩ ꯌꯥꯔꯤꯈꯩ ꯇꯝꯃꯛꯇꯅꯕꯅꯦꯕ ꯃꯣꯏ ꯁꯤꯜꯂꯤꯗꯣ
ꯃꯥꯅꯦ ꯃꯥꯅꯦ
ꯍꯥꯏꯗꯤ ꯑꯣꯖꯥꯈꯩꯅ ꯁꯨꯃꯥꯏꯅ ꯍꯥꯏꯗꯅ ꯕꯦꯛ ꯆꯥꯕ ꯉꯥꯛꯇꯅꯤ
ꯀꯩꯅꯣꯗ ꯐꯣꯔꯠ ꯇꯝꯃꯤꯁꯤꯡꯗꯣ ꯕꯦꯛ ꯆꯥꯕ ꯉꯥꯛꯇꯅꯦꯅꯦ ꯗꯥꯏ ꯍꯥꯏꯕꯤꯕꯗꯣ ꯍꯦꯛ ꯍꯦꯛ ꯑꯁ ꯅꯪ ꯅꯤꯡꯒꯤ ꯅꯦꯠꯂ ꯑꯩꯒꯤ ꯅꯦꯠꯂ ꯌꯥꯝ ꯊꯤ ꯅꯨꯡꯉꯥꯏꯇ꯭ꯔꯦ ꯇꯥꯗꯤꯌꯦ ꯅꯪ ꯉꯥꯡꯉꯤꯗꯣ ꯍꯥ ꯀꯔꯤꯑꯕ ꯅꯦꯠ ꯌꯥꯝ ꯅꯨꯡꯉꯥꯏ ꯌꯦꯡꯉꯁꯤꯗꯤ
ꯈꯪꯗꯦ ꯑꯩꯒꯤ ꯅꯨꯡꯉꯥꯏꯇ꯭ꯔꯤꯖꯥꯠꯂ
ꯈꯪꯗꯦ ꯑꯩꯁꯨ ꯇꯜꯂꯦ ꯑꯗꯨꯅ ꯒ꯭ꯌꯥꯟ ꯇꯥꯗꯦ ꯂꯥꯏꯔꯤꯛꯄꯨ ꯇꯝ ꯌꯥꯗꯧꯔꯤꯕꯥ ꯌꯥꯔꯣꯏ ꯀꯩꯕꯨꯅꯣ
ꯁꯤꯒꯤ ꯃꯣꯏꯅ ꯐꯣ꯭ꯔꯠꯌꯔ ꯍꯧꯗꯣꯢꯁꯦ ꯑꯦꯛꯖꯥꯝ ꯍꯥꯏꯗꯣꯛꯑ ꯃꯇꯨꯡꯗ
ꯍꯣꯏ ꯑꯦꯛꯖꯥꯝ ꯍꯥꯏꯗꯣꯛꯑ ꯃꯇꯨꯡꯗ ꯑꯣꯏꯗꯣꯏꯕ ꯎꯝ ꯑꯗꯨꯅꯦ ꯅꯍꯥꯟ ꯃꯣꯏ ꯍꯥꯢꯗꯣ ꯑꯣꯒꯁ ꯑꯣꯒꯁꯇꯒ ꯍꯧꯕꯩ ꯃꯌꯥꯅꯤ ꯑꯗꯨꯃꯥꯏꯅ ꯂꯩꯗꯧ ꯃꯥꯜꯂꯦ ꯑꯣꯒꯁ ꯗꯦꯠ ꯇꯦꯟꯗ ꯖꯨꯂꯥꯏꯒꯤ ꯀꯨꯏꯗ꯭ꯔꯦꯅꯦ ꯑꯗꯨꯗꯤ
ꯑꯗꯨꯗ ꯍꯥꯏꯗꯣꯛꯀꯅꯦ ꯉꯥꯍꯥꯟ ꯐꯥꯏꯅꯦꯜ ꯕꯣꯔꯠꯅ ꯍꯥꯏ
ꯎꯝ ꯍꯥꯏꯗꯣꯛꯆꯔꯅꯤ ꯉꯟꯗꯤ ꯉꯜꯂꯦ ꯑꯗꯨꯗꯤ ꯑꯗꯨ ꯍꯥꯏꯗꯣ ꯍꯥꯏꯗꯣꯛꯑꯗꯤ ꯍꯣꯏ ꯃꯈꯥ ꯇꯝꯊꯕꯩ ꯈꯣꯠꯄꯩꯕꯨꯗꯤ ꯌꯥꯔꯅꯤ
ꯍꯔ ꯃꯥꯁꯇꯔ ꯇꯝꯕꯩꯗꯣ
ꯎꯝ ꯃꯥꯁꯇꯔ ꯇꯝꯕꯗ ꯕꯦꯛ ꯆꯥꯔꯗꯤ ꯃꯥꯁꯇꯔꯁꯨ ꯇꯝ ꯌꯥꯔꯣꯏꯗꯣꯏ ꯃꯤꯅꯦ ꯁꯤꯛꯁꯇ ꯆꯥꯔꯗꯤ
ꯑꯥ
ꯇꯟꯈ꯭ꯔꯦꯗ ꯑꯩꯗꯤ ꯕꯦꯛ ꯆꯥꯕꯤꯔꯛꯇꯕꯤꯅꯦ ꯑꯩꯅ ꯂꯥꯏ ꯈꯣꯏꯔꯝꯃꯤꯁꯤ ꯍꯧꯖꯤꯛ
ꯑꯗꯨꯗꯤ ꯆꯍꯤ ꯇꯝꯒꯦ ꯍꯥꯏꯔꯒꯅ ꯑꯃꯨꯛ ꯆꯍꯤ ꯑꯃ ꯂꯦꯞꯄ
ꯊꯣꯠ ꯆꯍꯤꯅ ꯊꯣꯠ ꯍꯥ
ꯏꯔꯝꯃꯤ ꯅꯠꯇ꯭ꯔꯣ
ꯍꯣꯢ ꯏꯕꯨꯗꯤ ꯏꯔꯝꯃꯦ ꯏꯔꯝꯕꯗꯣ ꯈꯪꯗꯦꯅꯦ
ꯆꯥꯔꯛꯑꯔꯣꯏ ꯆꯥꯔꯛꯑꯔꯣꯢ ꯀꯦꯝ ꯈꯜꯂꯨꯔꯥꯂꯨ ꯢꯔꯝꯃꯥꯕꯅꯤꯅ
ꯏꯔꯝꯕꯩ ꯋꯥꯕꯨꯗꯤ ꯄꯥꯁ ꯇꯧꯅꯕꯗꯤ ꯂꯣꯏ ꯏꯔꯝꯃꯦ ꯑꯗꯣ ꯄꯥꯗꯕꯅꯤꯅ ꯏꯔꯤꯕ ꯃꯑꯣꯡꯗꯣ ꯃꯣꯏꯅ ꯏꯍꯟꯅꯤꯡꯕ ꯃꯑꯣꯡ ꯑꯣꯏꯗ꯭ꯔꯗꯤ ꯄꯤꯔꯛꯇꯣꯔꯤꯕꯅꯤꯅꯦ
ꯉꯥꯍꯟ ꯥꯀꯥ ꯗꯦꯕꯥꯟꯅ ꯍꯥꯏꯕ ꯀꯥꯟꯗꯗꯤ ꯁꯤꯛꯁ ꯁꯦꯝꯗꯗꯤ ꯑꯌꯥꯝꯕꯅ ꯂꯣꯏ ꯄꯥꯁ ꯇꯧꯍꯜꯂꯛ
ꯑꯣꯠ ꯍꯣꯢ ꯍꯣꯢ ꯑꯗꯥꯏꯅꯗꯤ ꯍꯥꯏꯕꯨꯗꯤ ꯍꯥꯏꯒꯤꯕꯅꯦ ꯑꯗꯣ ꯈꯪ ꯇꯧꯕꯨ ꯍꯧꯍꯜꯂꯛꯑꯗꯤ ꯕꯦꯛ ꯇꯥꯔꯦ ꯇꯧꯍꯜꯂꯛ
ꯉꯥꯍꯥꯟ ꯀꯥ ꯗꯤꯞ ꯏꯕꯥꯥꯟꯅ ꯍꯥꯏꯍꯧꯕ ꯀꯥꯟꯗꯗꯤ ꯀꯩꯅꯣ ꯇꯧꯅꯤꯅ ꯍꯥꯏ ꯑꯌꯥꯝꯕꯅ ꯑꯗꯨꯝ ꯄꯥꯁ ꯇꯧꯍꯜꯂꯅꯤ ꯈꯣꯠꯅꯤꯒ ꯍꯥꯏꯕꯅꯦ
ꯍꯣꯏ ꯍꯥꯏꯕꯅꯦ ꯑꯗꯨꯕꯨ ꯇꯧꯍꯜꯂꯛꯑꯗꯤ ꯐꯔꯦ ꯇꯧꯍꯜꯂꯛꯇ꯭ꯔꯥꯗꯤ ꯇꯣꯛꯑꯦ ꯂꯥꯢꯔꯤꯛ ꯇꯝꯕꯩ
ꯑꯍꯦꯎ
ꯕꯦꯛ ꯆꯥꯔ ꯃꯈꯥ ꯇꯥꯅꯒ ꯂꯣꯢ ꯇꯝꯅꯩ
ꯅꯣꯏ ꯍꯌꯦꯡ ꯄ꯭ꯔꯣꯒ꯭ꯔꯥꯝ
ꯅꯦꯠꯁꯦ ꯊꯤ ꯅꯨꯡꯉꯥꯏꯇ꯭ꯔꯦꯠ ꯍ ꯁꯤꯗꯤ
ꯑꯃꯗꯩ ꯍꯧꯅꯦꯕ ꯅꯨꯉꯥꯢꯇꯦ
ꯎꯝ
ꯎꯝ ꯑꯩꯅ ꯑꯩꯒꯤ ꯅꯦꯠꯅ ꯅꯨꯡꯉꯥꯏꯇ꯭ꯔꯦ ꯅꯪꯒꯤ ꯅꯦꯠꯅ ꯅꯨꯡꯉꯥꯏꯇ꯭ꯔꯤꯔ ꯈꯪꯗꯦ ꯀꯗꯧꯕ
ꯄꯨꯡ ꯑꯃꯗꯒꯤ ꯍꯧꯗꯣꯏ ꯍꯧꯗꯣꯏꯅꯦ ꯍꯥꯏꯔꯕ
ꯍꯣꯏ ꯍꯣꯏ ꯍꯣꯏ ꯄꯨꯡ ꯑꯝꯗꯥꯏ ꯍꯧꯗꯣꯏꯕ
ꯄꯨꯡ ꯑꯃꯗꯤ ꯍꯧꯔꯛꯒ ꯑꯥ ꯑꯗꯨꯝ ꯑꯍꯤꯡ ꯀꯩꯀꯥ ꯇꯧ ꯂꯩꯗꯣꯏꯕ
ꯍꯣꯏ ꯍꯣꯏ ꯒꯣꯝꯗꯩ ꯍꯧꯔꯦ
ꯆꯥꯛ ꯌꯦꯟꯁꯥꯡ ꯀꯩꯀꯥ ꯆꯥꯛ ꯌꯦꯟꯁꯥꯡ ꯀꯩꯀꯥꯗꯤ ꯕꯥꯃꯣꯟꯅ ꯊꯣꯡꯗꯣꯏꯕ
ꯑꯗꯨꯒ ꯄꯤꯖꯗꯣꯏꯕ ꯅꯨꯡꯗꯥꯡ ꯂꯦꯛꯑꯅꯤ ꯇꯨꯝꯃ ꯀꯣꯠꯄꯕꯨꯗꯤ ꯑꯩꯅ ꯍꯥꯏ ꯍꯥꯏꯕꯅꯤ ꯇꯨꯝꯕ ꯈꯣꯠꯄ ꯑꯥꯗ ꯇꯨꯝꯗꯣꯏꯅꯦꯕ ꯑꯗ ꯇꯨꯝꯗꯧꯗꯤ ꯃꯥꯟꯗ꯭ꯔꯦꯗ ꯀꯩꯁꯨ ꯀꯥꯡꯂꯛꯇꯨꯗ ꯀꯅꯥꯅ ꯇꯨꯝꯗꯣꯏꯅꯣ ꯁꯥꯈ꯭ꯔꯕꯗꯨꯗ
ꯇꯨꯝꯃꯔꯣꯏ ꯇꯨꯝꯃꯔꯣꯏ ꯑꯗꯒꯤꯗꯤ ꯃꯤ ꯃꯌꯥꯝ ꯂꯩꯕꯅꯤꯅ ꯍꯩꯅꯗꯗꯅ ꯑꯗꯨꯝ
ꯎꯝ ꯇꯨꯝꯔꯣꯢ ꯑꯗꯨꯅꯤ ꯇꯨꯝꯅꯕꯩ ꯈꯣꯠꯅꯕꯩꯒꯤ ꯅꯣꯏ ꯀꯝꯐꯣꯔꯇꯦꯕꯜ ꯑꯣꯏꯅꯕ ꯀꯩ ꯀꯩꯅꯣꯗꯤ ꯄꯨꯔꯛꯑꯣꯒꯗꯤ ꯍꯥꯏꯕꯅꯦ ꯑꯗꯨ ꯀꯩꯁꯨ ꯇꯨꯝꯃꯔꯣꯏ ꯈꯪꯉꯦ ꯑꯩꯅ
ꯑꯦ ꯀꯩꯅꯣ ꯇꯧꯗꯕ ꯍꯥꯏꯗꯤꯅꯦ ꯂꯥꯡꯑꯒ ꯑꯗꯨꯝ ꯂꯩꯔꯗꯕꯅꯦꯕ
ꯂꯩꯔꯗꯝ ꯇꯨꯝꯃꯔꯣꯏꯗꯕꯅꯦ ꯑꯗꯨꯕꯨꯗꯤ ꯑꯁ ꯑꯩ ꯌꯨꯝꯗ ꯑꯝꯇ ꯁꯠ ꯁꯠ ꯆꯠꯀꯦ ꯌꯥꯝ ꯇꯜꯂꯦ ꯁꯤꯗ ꯋꯥꯔꯦ ꯃꯊꯥ ꯌꯥꯝ ꯁꯥꯏ ꯇꯜꯂꯦ ꯍꯣꯁꯇꯦꯜꯗꯒ ꯂꯩꯅꯤꯡꯗꯦ
ꯎꯝ ꯑꯗꯨꯃꯥꯢ ꯇꯧꯔꯛꯄꯗꯨꯗ ꯑꯃꯨꯛ ꯂꯩꯅꯤꯉꯛꯇꯝꯅꯤ
ꯋꯥꯔꯤ ꯑꯔꯨ ꯑꯔꯨꯕ ꯌꯥꯝ ꯂꯩꯔꯦ
ꯑꯥꯥ ꯑꯗꯨ ꯃꯣꯏ ꯑꯗꯨꯃꯥꯏꯅ ꯇꯧꯔꯛꯄꯁꯦ ꯀꯩꯅꯣ ꯇꯧꯗꯝꯅꯤ ꯍꯥꯢꯕ ꯍꯣꯏ
ꯀꯣꯠ
ꯀꯣꯅ ꯊꯦꯡꯅꯔꯀꯥꯟꯗ ꯁꯥꯟꯅꯔꯁꯦ
ꯁꯅꯔꯖ ꯅꯪꯅꯦ ꯑꯦꯝ ꯌꯨꯗ ꯇꯝꯃꯅꯤ ꯅꯨꯡꯉꯥꯏꯔꯅꯤꯅꯦ ꯂꯥꯛꯇꯧꯔꯕꯅꯤꯅꯦ ꯑꯩꯈꯣꯏꯅ ꯀꯣꯏꯕ
ꯑꯣ ꯀꯩꯅꯣ ꯇꯧꯔꯒꯦ ꯊꯝꯃꯒꯦ ꯀꯩꯅꯣ ꯇꯧꯔꯒꯦ ꯑꯩ ꯆꯧ ꯌꯦꯡꯒꯤꯒꯦ ꯍꯌꯦꯡ ꯍꯌꯦꯡꯁꯨ ꯇꯧꯁꯦ ꯍ ꯍꯌꯦꯡ ꯌꯥꯔꯔꯣꯏ ꯑ ꯍꯪꯆꯤꯠ
ꯑꯣ ꯇꯧꯁꯤ ꯇꯧꯁꯤ ꯅꯪ ꯌꯨꯝꯗ ꯂꯩ ꯒꯥꯟꯗꯁꯨꯨ ꯇꯧꯁꯦ
ꯇꯧꯁꯦ ꯍꯣꯏ ꯍꯣꯏ ꯑꯗꯨꯗꯤ ꯐꯔꯦ ꯐꯔꯦ ꯒꯨꯗ ꯅꯥꯏꯠ ꯊꯝꯃꯦ ꯊꯝꯃꯦ